ꯆꯦ ꯑꯣ ꯄꯥꯕꯨꯡꯗꯣ ꯍꯪꯕ꯭ꯔ
ꯄꯥꯕꯨꯡꯗꯣ ꯍꯪꯗꯦ ꯃꯥ ꯅꯪ ꯆꯠꯈꯤꯕꯗꯣ
ꯑꯥ
ꯑꯥ ꯆꯠ ꯅꯪ ꯄꯣꯠ ꯊꯅꯝꯃꯒ ꯆꯠꯈꯤꯕꯗꯨꯗꯕꯨꯗꯤ ꯑꯥ ꯃꯥꯗꯣ ꯀꯔꯤ ꯅꯨꯃꯤꯠꯇ ꯂꯥꯛꯇꯣꯏꯅꯣ ꯀꯃꯥꯏꯅ ꯇꯧꯕꯅꯣꯅ ꯍꯥꯏꯌꯦꯕꯀꯣ
ꯎꯝ
ꯄꯥꯕꯨꯡ ꯃꯥꯗꯣ ꯑꯃ ꯂꯨꯍꯣꯡꯕ ꯑꯃ ꯂꯩ ꯍꯥꯏꯌꯦ ꯑꯗꯨ ꯂꯣꯏꯔꯒ ꯗꯦꯠ ꯊ꯭ꯔꯤ ꯐꯣꯔ ꯑꯗꯨꯃꯥꯏꯅ ꯑꯗꯥꯏꯗ ꯂꯥꯛꯇꯧ ꯃꯥꯜꯂꯦꯅ ꯍꯥꯏꯕ ꯑꯨꯡꯗꯦ ꯑꯣ ꯑꯣ ꯐꯔꯦ ꯐꯔꯦ ꯑꯗꯣ ꯑꯩꯗꯤ ꯅꯨꯃꯤꯠ ꯄꯥꯕꯗꯤ ꯋꯥꯟꯗꯒꯤ ꯗꯨꯝ ꯄꯔꯒꯦꯀꯣ ꯇꯧꯔ ꯆꯠꯈꯤꯝ
ꯑꯣ ꯑꯗꯨ ꯑꯩꯁꯨ ꯄꯥꯕꯨꯡ ꯅꯝꯕꯔꯗꯣ ꯑꯗꯨꯁꯨ ꯌꯥꯎꯗꯕꯅꯤꯅ ꯀꯩꯅꯣꯗꯣ ꯑꯥ ꯄꯩꯁꯥ ꯀꯩꯀꯥ ꯍꯪꯅꯒꯗꯧꯕꯗꯣ ꯑꯗꯨꯁꯨ ꯅꯍꯥꯟꯗꯣ ꯀꯩꯝ ꯍꯪꯅꯗ꯭ꯔꯦꯗꯅ
ꯑꯥ ꯑꯥ
ꯑꯗꯒꯤ ꯍꯧꯖꯤꯛꯗꯣ ꯒ꯭ꯌꯥꯁꯁꯨ ꯐꯪꯗꯕꯗꯣ ꯉꯁꯤꯕꯨꯗꯤ ꯂꯧꯔꯨꯅꯤꯕ ꯑꯗꯨꯗꯨꯒ ꯉꯁꯤꯗꯣ ꯃꯣꯏ ꯒ꯭ꯌꯥꯁ ꯄꯤꯕꯗꯣ ꯃꯣꯏ ꯀꯩꯅꯣꯗꯣ ꯅꯠꯇꯦꯕ ꯕ꯭ꯂꯦꯛꯇ ꯑꯣꯏꯕꯗꯣ ꯑꯗꯨꯗꯨꯒꯤ ꯃꯣꯏ ꯄꯨꯡ ꯑꯅꯤ ꯃꯇꯨꯡꯗ ꯂꯥꯛꯑꯣꯅ ꯍꯥꯏꯌꯦ ꯃꯣꯏ ꯒ꯭ꯌꯥ ꯌꯣꯟꯐꯝꯗ ꯑꯗꯨ ꯄꯨꯡ ꯑꯅꯤ ꯃꯇꯨꯡꯗꯨꯗ ꯆꯠꯂꯒ ꯑꯗꯨꯝ ꯍꯥꯏꯒꯠꯂꯛ- ꯄ ꯅꯪꯉꯗꯤ ꯉꯁꯤ ꯑꯗꯨꯝ ꯍꯥꯏꯒꯠꯂꯛꯇꯣꯏꯅꯦꯕ ꯑꯗꯨꯗ ꯅꯪꯗ꯭ꯔꯒꯅ ꯍꯌꯦꯡ ꯑꯌꯨꯛ ꯑꯉꯟꯕꯗꯣ ꯑꯗꯨꯗ ꯍꯥꯏꯒꯠꯂꯛꯑꯅꯤ ꯆꯦ ꯑꯗꯨ ꯄꯥꯕꯨꯡꯅ ꯍꯪꯉꯛꯁꯨ ꯐꯖꯅ ꯑꯝꯇ ꯍꯥꯏꯕꯤꯌꯣ ꯆꯦ
ꯑꯥ ꯑꯗꯨ ꯑꯗꯨꯝ ꯌꯥꯅꯤꯗ ꯑꯩ ꯍꯥꯟꯅ ꯍꯥꯏ
ꯑꯥ ꯉꯁꯤꯗꯣ ꯌꯥꯔꯗꯤ ꯑꯗꯨꯝ ꯊꯦꯡꯉꯛꯑꯥꯀꯥꯟꯗ ꯍꯥꯏꯒꯠꯂꯛꯇꯣꯏꯅꯦ
ꯑꯥ ꯑꯥ ꯍꯣꯏ ꯍꯣꯏ ꯑꯗꯨ ꯊꯦꯡꯉ ꯂꯥꯛꯇꯨꯕꯩꯗꯤ ꯍꯥꯏꯒꯦ ꯄꯨꯡ ꯇꯔꯨꯛ ꯃꯈꯥꯏ ꯇꯔꯦꯠ ꯁ꯭ꯋꯥꯏꯋꯥꯏꯗꯗꯤ ꯒꯦꯠꯇꯣ ꯂꯣꯟꯕꯅꯦꯕꯀꯣ
ꯑꯧ ꯑꯗꯨꯕꯨꯗꯤ ꯌꯧꯔꯣꯏꯌꯦ ꯆꯦ ꯄꯨꯡꯗꯣ ꯑꯩꯈꯣꯏ ꯁꯤꯗꯒꯤ ꯊꯣꯛꯂꯛꯑ ꯑꯥ ꯍꯥꯏꯗꯤ ꯄꯨꯡ ꯑꯅꯤ ꯃꯇꯨꯡꯗ ꯂꯧꯔꯒ ꯊꯣꯛꯂꯛꯑꯁꯨꯅꯦ ꯊꯦꯡꯉꯅꯕꯗ ꯄꯨꯡ ꯑꯍꯨꯝꯗꯒꯤ ꯊꯣꯛꯂꯛꯄꯗꯨꯅ ꯀꯩꯅꯣꯗꯣ ꯔꯦꯟ ꯌꯧꯔꯛꯄꯗ ꯑꯍ ꯃꯔꯤ ꯃꯈꯥꯏ ꯃꯉꯥ ꯁꯨꯃꯥꯏꯅ ꯇꯥꯅꯤꯕ
ꯑꯥ ꯑꯥ
ꯑꯗꯨ ꯑꯗꯨꯦꯗꯤꯕꯥꯥꯏꯗꯤꯕꯥꯎ ꯂꯥꯛꯗꯦ ꯍ ꯊ
ꯍꯥꯏ
ꯍꯣꯏ ꯆꯦ ꯆꯦ ꯆꯦ ꯆꯥꯔꯕꯣ ꯆꯥꯛ ꯆꯥꯗ꯭ꯔꯤꯌꯦ ꯑꯁ ꯉꯁꯥꯏꯗꯒꯤꯩ ꯀꯌꯥ ꯅꯦ ꯀꯣꯏ ꯍꯪ ꯍꯪꯕꯒꯤ ꯑꯃꯗ ꯑꯃꯨꯛ ꯆꯠꯂꯦ ꯑꯃꯗ ꯑꯃꯨꯛ ꯆꯠꯂꯦꯅ ꯇꯧꯔꯦ ꯑꯗꯨꯗꯨꯒ ꯍꯧꯖꯤꯛ ꯋꯥꯏ ꯀꯩꯅꯣ ꯇꯧꯕꯗꯣ ꯑꯗꯨꯗ ꯄꯨꯡ ꯑꯅꯤ ꯃꯇꯨꯡꯗ ꯌꯦꯡꯉꯁꯦ ꯅꯣꯏꯒꯤꯗꯣꯅ ꯑꯗꯨꯗꯨꯒꯤ ꯆꯤꯆꯦꯗ ꯑꯃꯨꯛ ꯄꯥꯎ ꯄꯤꯔꯛꯏꯅꯦ ꯑꯩꯁꯦ
ꯍꯈꯣꯏꯅꯦ ꯍꯧꯖꯤꯛꯀꯥꯟꯁꯦ ꯒ꯭ꯌꯥꯁꯁꯦ ꯕ꯭ꯂꯣꯀꯦꯠ ꯇꯧꯕꯒꯤ ꯌꯥꯝ ꯇꯥꯡꯉꯦ ꯐꯪꯗꯦꯅꯦ
ꯑꯥ ꯑꯗꯨꯅꯦ ꯑꯗꯒꯤ ꯑꯩꯈꯣꯏ ꯁꯤꯗꯅ ꯒ꯭ꯌꯥꯁꯁꯦꯥꯛꯇꯤ ꯂꯥꯛꯏꯅꯦꯕ ꯑꯗꯨꯗꯨꯒ ꯃꯣꯏ ꯐꯣꯟꯗ ꯑꯣ ꯇꯤ ꯄꯤ ꯊꯥꯕꯤꯗꯣ ꯑꯗꯨ ꯇꯧꯕꯕꯨ ꯀꯨꯀꯤꯡ ꯇꯧꯕꯒꯤ ꯃꯣꯏ ꯉꯍꯥꯟ ꯃꯤꯁꯀꯣꯜ ꯄꯤꯈꯤꯕꯗꯣ ꯑꯗꯨꯒꯗꯤ ꯃꯇꯝꯗꯤ ꯌꯧꯔꯛꯑꯕ ꯃꯇꯝ ꯌꯧꯔꯒ ꯑꯩꯈꯣꯏꯒꯤꯅ ꯗꯦꯠ ꯇ꯭ꯋꯦꯟꯇꯤꯗ ꯑꯣꯏꯕ ꯑꯗꯨꯒ ꯒ꯭ꯌꯥꯁ ꯂꯥꯛꯄꯅ ꯅꯥꯏꯟꯇꯤꯟ ꯐꯥꯎꯗꯪ ꯑꯣꯏꯔꯝꯃꯕ ꯑꯗꯨꯁꯨ ꯃꯊꯪꯁꯦ ꯀꯔꯝꯕ ꯃꯇꯝꯗ ꯂꯥꯛꯀꯗꯣꯏꯅꯣ ꯍꯥꯏꯕꯗꯣ ꯑꯗꯨꯗꯤ ꯈꯪꯗ꯭ꯔꯦꯗꯅ ꯇꯧꯗꯕ ꯌꯥꯗꯕ ꯑꯣꯏꯕꯅꯤꯅꯅ ꯑꯩꯈꯣꯏꯗꯣ ꯕ꯭ꯂꯦꯛꯇ ꯑꯗꯨꯝ ꯊꯤꯔꯦꯕ ꯕ꯭ꯂꯦꯛꯇꯐꯧ ꯐꯪꯗꯦ ꯏꯠꯆꯦ ꯕ꯭ꯂꯦꯛꯇ ꯊꯤ ꯍꯥꯏꯁꯦ ꯕ꯭ꯂꯦꯛꯇꯐꯧ ꯑꯗꯨꯝ ꯐꯪꯗꯦ
ꯃꯥ ꯃꯃꯟꯁꯨ ꯌꯥꯝ ꯇꯥꯡꯉꯦ ꯑꯗꯩ ꯇꯥꯡꯉꯦꯗꯅ ꯄꯩꯁꯥꯗꯨꯣ ꯇꯧꯔꯒ ꯐꯪꯕ꯭ꯔꯥ ꯍꯥꯏꯁꯨ ꯐꯪꯗꯕꯗꯣ
ꯎꯝ ꯑꯗꯨ ꯁꯤꯁꯦ ꯀꯩꯅꯣꯒꯨꯝꯕ ꯔꯥꯏꯁ ꯀꯨꯀꯔꯒꯨꯝꯕꯗꯤ ꯑꯝꯇ ꯁꯤꯖꯤꯟꯅꯕ ꯌꯥꯗꯦꯀꯣ
ꯌꯥꯗꯦ ꯃꯥꯏ ꯄꯥꯕꯨꯡꯒꯤ ꯃꯥꯒꯤ ꯁꯤꯒꯤ ꯋꯦꯌꯔꯁꯦ
ꯈꯔ ꯁꯣꯜꯂꯦꯕ ꯑꯗꯨꯅ ꯑꯃ ꯈꯤꯇꯪ ꯃꯩ ꯀꯩꯅꯣ ꯎ ꯋꯥꯠ ꯆꯥꯎꯕꯒꯨꯝꯕ ꯀꯩ ꯁꯤꯖꯤꯟꯅꯕꯁꯦ ꯃꯩ ꯈꯞꯄ ꯈꯣꯠꯄ ꯑꯗꯨꯃꯥꯏꯅ ꯑꯗꯨꯝ ꯑꯗꯨꯒꯨꯝꯕ ꯈꯔ ꯇꯧꯋꯦꯕꯀꯣ ꯑꯗꯨꯝꯕ ꯑꯝꯇ ꯌꯥꯗꯦ
ꯑꯣ ꯑꯗꯨꯗꯁꯨ ꯈꯪꯅꯤꯡꯗꯗ
ꯎꯝ
ꯆꯤꯆꯦ ꯆꯥꯛ ꯆꯥꯎꯔꯦ
ꯆꯥꯛ ꯆꯥꯗ꯭ꯔꯤ ꯆꯥꯛ ꯊꯣꯡꯉꯤ ꯀꯅ
ꯑꯣꯐ
ꯆꯥꯔꯕꯣ ꯅꯪꯗꯤ
ꯆꯠ ꯆꯥꯗ꯭ꯔꯤꯌꯦ ꯑꯩ ꯍꯧꯖꯤꯛꯇ ꯀꯩꯅꯣ ꯇꯧꯔꯦ ꯑꯩꯏ ꯆꯠꯂꯨꯔꯒ ꯍꯧꯖꯤꯛꯇ ꯍꯜꯂꯛꯄꯗ ꯉꯥꯏꯅꯦ ꯍꯜꯂꯛꯄꯒ ꯃꯣꯏ ꯃꯔꯣꯟꯗꯣ ꯄꯨꯡ ꯑꯅꯤ ꯃꯇꯨꯡꯗ ꯀꯟꯐꯥꯔꯝ ꯑꯣꯏꯔꯗꯧꯕꯅꯤꯅ ꯑꯗꯨꯗꯨꯗꯥꯅ ꯑꯩ ꯁꯤꯆꯦꯠ ꯔꯥꯎꯟ ꯐꯣꯟ ꯇꯧꯔꯛꯏꯅꯦ
ꯉꯁꯤꯗꯣ ꯕꯟꯅꯦꯅ ꯍꯥꯏ ꯕꯟ ꯑꯣꯏꯗ꯭ꯔ ꯃꯥꯜꯂꯦ
ꯕꯟ ꯅꯣꯏꯗꯦ ꯏꯆꯦ ꯂꯝꯕꯤꯗꯣ ꯑꯩꯁꯨ ꯌꯦꯡꯉꯝꯕꯅꯦꯕ ꯕꯁ ꯀꯩꯀꯥꯗꯣ ꯐꯖꯅ ꯑꯗꯨꯝ ꯆꯦꯜꯍꯧꯋꯦꯕ ꯑꯩ ꯀꯩꯅꯣꯗ ꯉꯁꯥꯏꯗꯩ ꯕꯖꯥꯔꯗꯅꯦꯕ ꯑꯩ ꯂꯩꯗꯣ ꯒ꯭ꯌꯥꯁꯀꯤ ꯀꯩꯅꯣ ꯇꯧꯕꯗꯣ ꯊꯤꯕꯝꯗꯣ ꯕꯖꯥꯔꯔꯣꯝꯗꯅꯦꯕꯀꯣ ꯀꯣꯏꯆꯠ ꯆꯠꯂ ꯊꯔꯨꯏꯗꯣ ꯑꯗꯨꯣ ꯒꯥꯔꯤ ꯑꯗꯨꯝ ꯆꯦꯜꯂꯦ ꯑꯣꯇꯣꯒꯨꯝꯕꯁꯨ ꯑꯗꯨꯝ ꯆꯦꯜꯂꯦ ꯂꯠ ꯆꯣꯠꯄ ꯈꯣꯠꯄꯗꯣ ꯇꯧꯗꯦꯕ ꯑꯗꯨꯝ ꯅꯣꯔꯃꯦꯜꯂꯤ ꯍꯥꯟꯅꯗꯧꯅ ꯆꯠꯂꯦꯕ
ꯑꯥ ꯉꯔꯥꯡꯗꯤ ꯕꯟꯅꯦ ꯕꯟꯅꯦꯅ ꯍꯥꯏꯅꯕ ꯑꯗꯨ ꯑꯩꯈꯣꯏ ꯁꯤꯗꯗꯤ ꯀꯩꯀꯥꯗ ꯈꯪꯗ꯭ꯔꯦꯗꯣ
ꯍꯥ
ꯑꯗꯨꯗꯒꯤ ꯑꯣꯏ ꯁꯥꯥꯠꯂꯥ
ꯕꯟꯗꯤ ꯑꯣꯏꯗ꯭ꯔꯕ ꯃꯥꯜꯂꯦ ꯀꯔꯤꯒꯤ꯫ ꯕꯅꯣꯁꯨ ꯈꯪꯗꯦ ꯑꯩꯁꯨ ꯈꯕꯔꯗꯁꯨ ꯑꯃꯨꯛ ꯌꯦꯡꯉꯝꯃꯦꯕ ꯑꯗꯣ ꯈꯕꯔꯗ ꯌꯦꯡꯕꯗꯁꯨ ꯑꯃꯨꯛ ꯎꯗ꯭ꯔꯦ꯫
ꯑꯥ
ꯎꯗ꯭ꯔꯦ ꯑꯗꯨꯗꯨꯒ ꯍꯧꯖꯤꯛ ꯑꯗꯨꯝ ꯀꯩꯅꯣ ꯇꯧꯔꯛꯑꯀꯥꯟꯗ ꯕꯖꯥꯔ ꯊꯣꯛꯂꯛꯑꯀꯥꯟꯗꯣ ꯑꯗꯨꯗꯗꯤ꯫ ꯐꯖꯅ ꯆꯠꯅꯔꯝꯃꯦꯕ ꯑꯗꯨ ꯑꯣꯏꯗꯕ ꯃꯥꯜꯂꯦ꯫ ꯃꯔꯝꯁꯨ ꯈꯪꯗꯦꯕꯟꯗꯣ꯫
ꯑꯥꯎ
ꯀꯅꯥꯅ ꯀꯣꯏꯕꯤꯅꯣ ꯀꯅꯥꯅ ꯀꯩꯒꯤ ꯀꯣꯏꯅꯣꯁꯨ ꯀꯌꯥꯝ ꯍꯥꯏꯗꯕꯅꯤꯅ꯫
ꯥ ꯉꯔꯥꯡ ꯇꯨꯏꯁꯟ ꯍꯜꯂꯛꯄꯗ ꯍꯥꯏꯐꯦꯠ ꯍꯥꯏꯅꯕ ꯇꯥꯔꯛꯄ ꯑꯩꯅ
ꯎꯝ ꯇꯨꯁꯟ ꯇꯨꯏꯁꯟ ꯆꯠꯂꯦꯔꯥ ꯍꯣꯝꯆꯇ ꯔꯣꯏꯅꯥ
ꯑ ꯍꯣꯨꯝ ꯇꯇ ꯋꯥ
ꯑꯣ ꯆꯤꯆꯦ ꯀꯩꯅꯣꯗ ꯀꯥꯟꯆꯤꯄꯨꯔ ꯑꯦꯔꯤꯌꯥꯗꯣ ꯑꯗꯨꯗ ꯍꯣꯝ ꯊꯤꯦꯇꯔꯗꯣ ꯀꯌꯥ ꯂꯧꯒꯦ꯫
ꯑꯗꯨ ꯃꯣꯏꯗꯣ ꯄꯩꯁꯥ ꯑꯝ ꯇꯅꯗꯤ ꯍꯥꯏꯗꯤ ꯈꯔ ꯑꯗꯨꯝ ꯂꯤꯛꯄꯁꯨ ꯉꯎꯋꯦ ꯄꯦꯔꯦꯟꯁꯁꯤꯡꯁꯦ꯫ ꯑꯗꯨꯒ ꯑꯗꯨꯝ ꯈꯔ ꯑꯗꯨ ꯈꯪꯅ ꯇꯧꯕ ꯃꯤꯁꯨ ꯑꯗꯨꯝ ꯌꯥꯎꯋꯦꯕꯀꯣ ꯑꯗꯨꯝ ꯑꯦꯕꯔꯦꯁꯇ ꯑꯍꯨꯝ ꯆꯥꯝꯃꯉꯥ ꯃꯔꯤ ꯑꯁꯨꯃꯥꯏꯅ ꯑꯗꯨꯝ ꯂꯧꯔꯦ ꯑꯗ ꯃꯣꯏꯒꯤ ꯇꯨꯋꯏꯁꯟ ꯁꯦꯟꯇꯔꯗꯒꯤ ꯂꯧꯕꯤꯗꯣ ꯑꯗꯨ ꯍꯥꯏꯇꯥꯔꯗꯤ ꯃꯣꯏꯅ ꯊꯥ ꯈꯨꯗꯤꯡꯒꯤ ꯂꯤꯁꯤꯡ ꯑꯃꯃꯝ ꯀꯥꯛꯑꯦ
ꯊꯥ ꯑꯍꯨꯝꯒꯤ ꯂꯤꯁꯤꯡ ꯑꯃꯃꯨꯝ ꯀꯛꯑꯦ꯫
ꯅꯦ ꯊꯥ ꯈꯨꯗꯤꯡꯒꯤꯅꯦ ꯂꯤꯁꯤꯡ ꯑꯃꯃꯝ ꯀꯛꯑꯦꯕ ꯃꯣꯏ ꯇꯨꯋꯏꯁꯟ ꯁꯦꯟꯇꯔꯅ
ꯑꯣ ꯑꯗꯨꯗꯤ ꯌꯥꯝ ꯀꯩꯅꯣ ꯇꯧꯕ ꯑꯣꯏꯗꯦꯀꯣ ꯁꯦ
ꯍꯥꯥ
ꯍꯥꯏꯗꯤ ꯑꯩꯈꯣꯏꯅ ꯃꯥꯡꯉꯤꯕ ꯃꯇꯝꯗꯨꯒꯀꯣ ꯑꯩ ꯃꯃꯥꯡꯗ ꯑꯩꯅ ꯃꯥꯁꯇꯔ ꯇꯧꯔꯤꯉꯩ ꯑꯦꯝ ꯌꯨ ꯃꯅꯨꯡꯗ ꯂꯩꯕꯗꯣ ꯑꯗꯨ ꯅꯣꯏ ꯀ꯭ꯋꯥꯇꯔ ꯑꯣꯏꯕꯩꯔꯗꯤ ꯈꯪꯗꯦ꯫ ꯀ꯭ꯋꯥꯇꯔꯗ ꯑꯃꯈꯛ ꯆꯠꯂꯝꯃꯦꯕ ꯑꯗꯨꯗꯣ ꯇꯔꯦꯠ ꯄꯤꯌꯦ ꯑꯗꯨꯗꯨꯒ ꯀꯩꯅꯣꯗꯤ ꯎꯝ ꯀ꯭ꯋꯥꯇꯔ ꯃꯅꯨꯡꯗꯣ ꯑꯗꯨꯗ ꯑꯣꯏꯕꯒꯤꯔꯁꯨ ꯈꯪꯗ꯭ꯔꯦ꯫ ꯁꯕꯖꯦꯛꯄꯨꯗꯤ ꯄꯨꯂꯞ ꯑꯣꯏꯍꯜꯂꯦꯕ ꯑ ꯄꯨꯡꯅ ꯑꯅꯤ ꯑꯣꯏꯔꯦ ꯄꯨꯡꯗꯣ ꯃꯔꯤꯗꯒꯤ ꯍꯧꯔꯒ ꯇꯔꯨꯛꯇ ꯂꯣꯏꯌꯦꯕ ꯑꯩꯈꯣꯏ ꯍꯣꯁꯇꯦꯜ ꯇꯨꯗꯣ ꯑꯗꯨꯒꯤ ꯋꯥꯔꯗꯦꯟꯒ ꯑꯁ ꯑꯗꯨꯒꯤ ꯉꯥꯡꯅꯕꯗ ꯉꯥꯡꯅꯕꯗ ꯃꯥꯗꯤ ꯄꯨꯡ ꯃꯉꯥ ꯇꯥꯔꯗꯤ ꯊꯣꯡꯣꯟꯗꯨꯒꯤ ꯉꯥꯏꯔ ꯂꯩꯌꯦꯕ ꯍꯧꯖꯤꯛꯄꯨꯗꯤ ꯂꯩꯈꯤꯗ꯭ꯔꯦꯗꯅ ꯃꯦꯗꯥꯝꯗꯣ ꯊꯣꯡ ꯂꯣꯟꯗꯨꯒꯤ ꯉꯥꯏꯔ ꯂꯩꯗꯣꯏꯅꯦꯕ ꯃꯥꯗꯤ
ꯃꯌꯥꯥꯗ ꯂꯣꯜꯂꯗꯤ ꯃꯥꯁꯨ ꯍꯦꯃꯜꯂꯦ꯫
ꯏꯁ ꯌꯨꯠ ꯐꯦꯁꯇꯤꯚꯦꯜꯒꯗꯣ ꯑꯗꯨ ꯊꯣꯛꯄ ꯌꯥꯗꯗꯅ ꯀꯩꯅꯣ ꯑꯩꯈꯣꯏ ꯁꯦꯅꯤꯔ ꯂꯩꯕꯁꯤꯡꯗꯣ ꯑꯗꯨꯗꯣ ꯈꯠꯅꯗꯅ ꯌꯨꯇ ꯐꯦꯁꯇꯤꯚꯦꯜ ꯍꯥꯏꯁꯦ ꯍꯅꯨꯕꯤꯒꯤ ꯊꯧꯔꯝ ꯅꯠꯇꯦ ꯌꯨꯠ ꯍꯥꯏꯗꯤ ꯅꯍꯥꯁꯤꯡꯒꯤꯅꯊꯧꯧꯗꯅ ꯈꯠꯅꯗꯅ ꯌꯥꯝ ꯇꯧꯋꯦ ꯍꯣꯁꯇꯦꯜ ꯅꯝꯕꯔ ꯇꯨꯒ ꯊ꯭ꯔꯤꯒ ꯊ꯭ꯔꯤ ꯊ꯭ꯔꯤ ꯅꯠꯇꯦ ꯋꯥꯟꯒ ꯇꯨꯒꯗꯣ ꯋꯥꯔꯗꯦꯟ ꯑꯃꯈꯛꯇꯪꯅ ꯑꯣꯏꯔꯒꯅꯦ ꯋꯥꯔꯗꯦꯟꯗꯨꯅ ꯌꯥꯝ ꯀꯩꯅꯣ ꯇꯧꯋꯦꯕ꯫ ꯀꯃꯥꯏꯅ ꯍꯥꯏꯗꯣꯏꯅꯣ ꯑꯩꯈꯣꯏ ꯆꯦꯛꯁꯤꯟꯕꯗꯣ
ꯑꯥ
ꯑꯗꯨ ꯃꯇꯝꯗ ꯊꯣꯛꯄ ꯌꯥꯗꯦ ꯑꯗꯨ ꯇꯧꯕ ꯌꯥꯗꯦꯅ ꯇꯧꯔꯒ ꯌꯠ ꯐꯦꯁꯇꯤꯚꯦꯜꯒꯗꯣ ꯑꯦꯝ ꯌꯨꯨꯡ ꯃꯅꯨꯡꯗ ꯑꯗꯨꯝ ꯇꯧꯔꯤꯅꯤꯗꯅ ꯑꯗꯨꯗꯣ ꯊꯣꯛꯄ ꯌꯥꯏ ꯌꯥꯗꯦꯅ ꯂꯥꯎꯅꯔꯛꯄꯗꯅꯦ ꯍꯣꯁꯇꯦꯜ ꯃꯁꯤꯡ ꯁꯨ ꯃꯈꯩ ꯂꯦꯛꯅꯔꯝꯒꯅꯤ ꯆꯠꯅꯤꯡꯕ ꯀꯥꯡꯕꯨꯗꯣ ꯍꯣꯁꯇꯦꯜ ꯇꯨꯗꯅꯦ ꯁꯥꯇ꯭ꯔ ꯀꯩꯅꯣ ꯐꯥꯅ ꯀꯨꯟ ꯐꯥꯅ ꯑꯝꯇ ꯂꯩꯍꯧꯗꯦ ꯃꯤ ꯆꯥꯝꯃ ꯍꯦꯟꯅ ꯂꯩꯔꯤꯗꯣ ꯎꯝ ꯃꯀ ꯑꯗꯨꯅꯦ ꯑꯗꯨꯗꯨꯅ ꯍꯥꯏꯗꯤ ꯊ꯭ꯔꯤꯗ ꯈꯔ ꯂꯦꯛꯅ ꯐꯣꯔꯗ ꯈꯔ ꯂꯦꯛꯅ ꯂꯣ ꯂꯣ ꯂꯦꯛ ꯂꯄꯗꯅꯦ ꯂꯣꯟꯅ ꯂꯦꯛꯄꯒꯤ ꯍꯩꯅꯕꯤꯁꯤꯁꯨꯅꯦ ꯌꯥꯝ ꯂꯩꯈ꯭ꯔꯦꯕ ꯍꯥꯏꯗꯤ ꯁꯨꯝ ꯆꯠꯅꯤꯡꯕ ꯊꯣꯛꯅꯤꯡꯕꯗꯣ ꯑꯗꯨꯃꯥꯏꯅ ꯑꯣꯏꯕꯒꯤ ꯑꯗꯣ ꯍꯧꯖꯤꯛꯀꯤ ꯀ꯭ꯋꯥꯇꯔꯒꯤꯗ ꯆꯠꯄꯁꯦ ꯑꯁꯤꯁꯨ ꯄꯨꯡ ꯇꯔꯨꯛꯇ ꯍꯜꯂꯛꯄꯗꯣ ꯑꯗꯨꯗ ꯊꯦꯡꯃꯜꯂꯤ ꯇꯨꯏꯁꯟ ꯇꯧꯕ ꯑꯉꯥꯡ ꯉꯥꯡꯈ ꯑꯗꯣ ꯑꯉꯥꯡꯗꯨꯅ ꯑꯃꯨꯛ ꯐꯔꯛ ꯇꯥꯏꯁꯤꯅ ꯃꯇꯝꯗꯨꯗꯗꯤ ꯄꯨꯡ ꯑꯍꯨꯝꯗ ꯁꯨꯇꯤ ꯊꯥꯏꯑꯦꯕ
ꯎꯝ ꯎꯝ ꯃꯨꯡꯗ ꯊꯥꯔꯕꯅꯤꯅ ꯀꯩꯅꯣ ꯇꯧꯗ꯭ꯔꯦꯗꯅ
ꯃꯣꯏ ꯃꯔꯤꯗꯒꯤ ꯍꯥꯏ ꯇꯥꯔꯗꯤ ꯃꯣꯏ ꯉꯥꯏꯍꯥꯛꯇꯪ ꯄꯣꯊꯥꯕꯒ ꯈꯣꯠꯄꯒ ꯃꯔꯤꯗ ꯑꯗꯨꯝ ꯍꯧ ꯇꯤꯌꯣꯅ ꯍꯥꯏꯔꯦꯕ ꯑꯗꯒꯤ ꯑꯩꯈꯣꯏꯒꯤꯁꯨ ꯀ꯭ꯂꯥꯁꯇꯣ ꯄꯨꯡ ꯑꯅꯤꯗ ꯂꯣꯏꯕ ꯑꯣꯏꯕ ꯑꯗꯨꯅ ꯈꯪꯗꯦ ꯁ꯭ꯀꯨꯜ ꯂꯥꯎꯅꯕꯗ
ꯗ ꯑꯗꯨꯗ
ꯌꯥꯝ ꯇ ꯇꯥꯔꯦꯠꯇꯣ ꯑꯩ ꯑꯩ ꯋꯥꯈꯟꯗ ꯇꯨ ꯊꯥꯎꯖꯟ ꯇ꯭ꯋꯦꯟꯇꯤ ꯇ꯭ꯋꯦꯟꯇꯤ ꯋꯥꯟꯁꯨ ꯍꯥꯏꯅꯦꯕ ꯀꯣꯔꯣꯅꯥ ꯀꯟꯅ ꯂꯥꯛꯈꯠꯂꯛꯄꯒꯤꯗꯣ ꯑꯗꯨꯗ ꯑꯣꯏꯕꯅꯤꯅ ꯑꯗꯨꯝ ꯄꯩꯁꯥꯗꯣ ꯑꯩꯅ ꯌꯥꯝ ꯄꯤꯛꯇꯕ꯭ꯔꯥꯅ ꯑꯗꯨꯝ ꯈꯟꯈꯤꯕꯗꯣ ꯑꯣꯏ ꯑꯗꯣ ꯍꯧꯖꯤꯛ ꯍꯥꯏꯔꯛꯑꯀꯥꯟꯗꯗꯤ ꯑꯃꯨꯛ ꯍꯧꯖꯤꯛꯀꯤ ꯑꯍꯨꯝ ꯆꯥꯝꯃꯉꯥ ꯃꯔꯤꯒꯗꯤ ꯈꯔ ꯄꯤꯛꯄꯒꯤꯇꯥꯏꯞꯇ ꯇꯧꯕ꯭ꯔꯥ ꯈꯔ ꯍꯦꯟꯒꯠꯄꯤꯕꯗꯤ ꯐꯩ ꯈꯔ ꯍꯦꯟꯒꯠꯄꯤꯕꯗꯤ ꯐꯩꯀꯣꯠꯁꯦ ꯃꯣꯏꯗꯣ
ꯄꯤꯛꯑꯦ ꯑꯗꯨꯗꯣ ꯃꯣꯏ ꯈꯪꯗꯦ ꯃꯣꯏ ꯁ꯭ꯋꯥꯏꯒꯤ ꯄꯦꯔꯦꯠꯁꯤꯡ ꯀꯩꯅꯣꯝ ꯇꯧꯋꯦ ꯑꯗꯨ ꯁ꯭ꯋꯥꯏꯗꯒꯤ ꯈꯔ ꯍꯥꯏꯗꯣꯛ ꯍꯥꯏꯖꯤꯟꯈꯤ ꯇꯧꯈꯤꯕꯗꯗꯤ ꯏꯪ ꯅꯨꯡꯉꯥꯏꯑꯕ ꯑꯗꯨ ꯑꯗꯨꯃ ꯈꯣꯡꯅ ꯆꯠꯄꯗꯣ ꯋꯥꯕ ꯑꯗꯒꯤꯗꯤ ꯒꯥꯔꯤ ꯊꯧꯕ ꯍꯩꯇꯕ ꯑꯗꯨꯗꯨꯒꯤ ꯁꯨꯝ ꯇꯧꯕꯩ ꯋꯥꯅꯦꯕꯀꯣ
ꯎꯝ ꯎꯝ ꯑꯉꯥꯡꯗꯤ ꯀꯌꯥ ꯇꯧꯔꯤꯅꯣ ꯕꯦꯠꯁ ꯀꯌꯥꯔꯛꯛꯇꯧꯔꯤꯅꯣꯁꯦ ꯍ
ꯑꯃꯈꯛꯇꯪꯅꯤꯅ ꯑꯥ ꯁꯤꯒꯤ ꯀꯩꯅꯣꯗ ꯏꯁꯣꯔ ꯁ꯭ꯀꯨꯜ ꯂꯩꯕꯗꯣ ꯗꯤꯅꯦꯁꯔꯤ ꯑꯣꯄꯣꯖꯤꯠ ꯑꯗꯨꯋꯥꯏꯗ ꯑꯉꯥꯡ ꯑꯃꯗꯤ ꯐꯪꯕꯅꯦꯕ ꯑꯗꯨ ꯐꯪꯕꯗꯣ ꯑꯩꯅ ꯇꯧꯒꯦꯅ ꯍꯥꯏꯔ ꯀꯥꯟꯗ ꯃꯤꯅ ꯍꯟꯗꯣꯛꯈ꯭ꯔꯦꯅ ꯑꯗꯨꯃꯥꯏꯅ ꯍꯥꯏꯔꯛꯑꯦꯕ ꯃꯣꯏ ꯄꯦꯔꯦꯟꯁꯅ
ꯍꯥꯁ ꯇꯪ ꯀ ꯇꯧ ꯃꯐꯝꯗꯨꯁꯨ ꯌꯥꯝ ꯀꯩꯅꯣ ꯇꯧ ꯖꯒꯥ ꯆꯥꯗꯕꯁꯨ ꯑꯣꯏꯗꯦꯗꯅ ꯃꯣꯏ ꯑꯦꯔꯤꯌꯥ ꯑꯗꯨꯋꯥꯏꯗ ꯑꯗꯨꯗ ꯑꯗꯨꯝ ꯑꯣꯖꯥ ꯃꯈꯩ ꯄꯩꯁꯥꯗꯨꯁꯨ ꯈꯔ ꯑꯗꯨꯝ ꯍꯦꯟꯒꯠꯄꯤꯕ ꯌꯥꯏꯑꯕ ꯃꯣꯏ ꯑꯇꯣꯞꯄꯗ ꯀꯣꯆꯤꯡ ꯆꯠꯂꯗꯤ ꯑꯥ ꯀꯩꯅꯣ ꯌꯧꯗꯣꯏ ꯅꯠꯇ꯭ꯔꯥ
ꯌꯧꯗꯣꯏꯅꯤ
ꯑꯗꯨ ꯆꯤꯆꯦ ꯄꯥꯕꯨꯡꯒ ꯍꯣꯔꯦꯟ ꯑꯗꯨꯝ ꯍꯪꯉꯛꯑꯗꯤꯦ ꯍꯥꯏꯕꯤꯔꯛꯑꯣ ꯎꯝ ꯍꯣꯏ ꯊꯝꯃꯦꯃꯦꯀꯣ ꯆ
ꯑꯥ ꯑꯥ
ꯁꯤꯇ ꯃꯤꯖꯦ ꯀꯩꯅꯃꯥꯏꯅ ꯍꯣꯟꯟꯗ ꯑꯩꯈꯣꯏꯦ